ꯍꯦꯜꯂꯣ
ꯍꯜꯂꯣ
ꯍꯜꯂꯣ ꯍꯜꯂꯣ ꯇꯕꯣ ꯍꯜꯂꯣ
ꯍꯜꯂꯣ
ꯇꯥꯏꯌꯦ ꯇꯥꯏꯌꯦ ꯍꯥꯎ ꯇꯥꯗ꯭ꯔꯣ ꯍꯜꯂꯣ
ꯍꯜꯂꯣ
ꯇꯕꯣ
ꯇꯔ ꯇꯥꯔ
ꯀꯩꯗꯧꯔꯒꯦ ꯑꯩ
ꯁꯤꯁꯨ ꯀꯣꯔ ꯇꯗꯕ ꯇꯄ ꯃꯗꯤ ꯀ ꯄ꯭ꯔꯣꯒ꯭ꯔꯦꯁ ꯀꯣ ꯏ ꯄ꯭ꯔꯣꯒ꯭ꯔꯦꯁ ꯍꯥꯏꯔꯤ
ꯍꯣꯏ ꯍꯥꯏ ꯇ ꯍꯥꯏꯦꯔꯣꯅꯤ ꯋꯥ ꯀꯣ ꯃꯤ
ꯂꯥꯏꯛ ꯀꯌꯥꯝ ꯄꯥꯔꯒꯦ
ꯄꯥꯗ꯭ꯔꯤ
ꯄꯥꯗ꯭ꯌꯥ
ꯎꯝ ꯀꯩ ꯀ
ꯑꯪ ꯀꯩ ꯀꯌꯥꯅ
ꯀ ꯀꯩ ꯄꯥꯎ ꯍꯥꯏꯅꯣ ꯍꯥꯏꯔꯛꯎꯅ ꯅꯪꯅ ꯅꯪꯅ ꯂꯣꯏꯁꯤꯜꯂꯛꯑꯕ ꯑꯃꯨꯛ ꯂꯣꯏꯁꯤꯟꯅꯤꯡꯁꯦ ꯖꯤꯃꯤ ꯔꯦꯟꯁ
ꯍꯥ
ꯆꯂꯦꯁꯕꯤꯑꯣ ꯅꯪꯕꯨꯁꯨꯂꯥꯛꯑꯕ ꯁꯖ ꯂꯣꯏꯁꯟꯒꯦ ꯎ ꯍ
ꯎꯝ ꯃꯦꯝ ꯅꯥꯎꯒꯤꯗꯨ ꯂꯣꯏꯁꯤꯜꯂꯣ
ꯃꯦꯝ ꯅꯥꯎꯒꯤ ꯌꯨꯅꯤꯠ ꯀ꯭ꯌꯥ
ꯑꯅꯤ ꯐꯣꯔꯒ ꯐꯥꯏꯚ ꯀ
ꯐꫭꯔꯒ ꯐꯥꯏꯐꯀ
ꯎꯝ
ꯑꯣꯀꯦ ꯑꯣꯏꯁꯜꯂꯦ ꯂꫭꯏꯁꯜꯂꯦ
ꯅꯪꯅ ꯑꯇꯣꯞꯄ ꯁꯥꯔ ꯇꯦꯖ ꯃꯅꯤ ꯒꯤꯀꯩꯀꯥ ꯈꯔ ꯈꯪꯕ ꯀꯩ ꯀꯩ ꯌꯥꯎꯒꯦ
ꯑꯣꯠꯇꯦ ꯑꯣꯇꯦꯗ
ꯈꯔ ꯇꯥꯛꯂꯣꯅꯪꯅ ꯈꯪꯕ ꯑꯃ
ꯀꯔꯝꯕꯅꫭ
ꯎꯝ
ꯀꯔꯤ ꯄꫭꯠꯅꯣ
ꯐꯥꯏꯅꯦꯟꯁꯜꯁꯤꯛꯅꯦ ꯑꯦꯟꯂꯥꯏꯁꯤꯁꯀꯤ
ꯄ ꯔꯣꯁꯇ ꯃ ꯆꯁꯤꯌꯥ
ꯎꯝ
ꯍꯣꯏ ꯇꯧꯔꯛꯀꯦ
ꯎꯝ
ꯍꯣꯏ ꯐꯥꯏꯅꯦꯖꫭꯖꯁ꯭ꯇꯦꯠꯑꯦꯟꯂꯥꯏꯁꯤꯁ ꯀꯤꯗꯣ ꯃꯈꯟ ꯃꯈꯟ ꯃꯔꯤ ꯁꯨꯕꯅꯦ
ꯎꯝ
ꯁꯣꯜꯕꯦꯟꯁꯤꯅꯦ
ꯎ
ꯎꯝ ꯁꯕꯦꯟꯁꯤꯅꯦ ꯑ ꯂꯤꯀ꯭ꯋꯤꯗꯤꯇꯤꯅꯦ ꯇꯟ ꯇꯔꯟ ꯑꯣꯚꯔꯅꯦ ꯌꯨꯅꯤꯠ ꯊ꯭ꯔꯤ ꯅꯤꯀꫭ ꯑꯩꯍꯥꯏꯖꯦ
ꯎꯝ
ꯇꯔꯟ ꯑꯣꯕꯔꯅꯦ ꯑꯗꯨꯒ ꯑꯃꯅ ꯀꯩꯅꯣ ꯄ꯭ꯔꯣꯐꯤꯇꯦꯕꯤꯂꯤꯇꯤꯒ ꯇꯣꯄꯤꯛ ꯃꯔꯤꯅꯦꯕ ꯌꯥꯎꯏꯗꫭ
ꯎ
ꯍꯥꯏꯔꯛꯑꯣ ꯀꯩ ꯀꯩꯅꫭ
ꯁꫭꯜꯕꯦꯟꯖꯤꯅꯦ ꯂꯤꯀ꯭ꯋꯤꯗꯤꯇꯤꯅꯦ ꯇꯔꯟꯑꯣꯕꯔꯅꯦ ꯑꯃꯅ ꯀꯌꯥ
ꯄ꯭ꯔꯣꯐꯤꯇꯦꯕꯤꯂꯤꯇꯤ
ꯑꯣꯔꯐꯦ
ꯀꯝꯕꯩ ꯍꯥꯟ ꯇꯥꯛꯎꯒꯦ
ꯐꫭꯜꯕꯦꯟꯁꯤ ꯍꯥꯟꯅ ꯇꯥꯎ
ꯁꫭꯜꯕꯦꯟꯁꯤ
ꯎꯝ
ꯁꫭꯜꯕꯦꯟꯁꯤ ꯁꯥꯔ ꯇꯦꯖ ꯃꯅꯤꯒꯤꯗꯣ ꯑꯍꯨꯝꯂ ꯃꯔꯤꯂ ꯁꯨꯕꯅꯦ ꯑꯩ ꯀꯧꯔꯦ ꯃꯥꯏꯗꯣ ꯀꯌꯥꯅꫭ
ꯎꯝ
ꯑꯍꯥꯟꯕꯩꯅ ꯗꯦꯞꯊ ꯗꯦ ꯑ ꯗꯦꯠ ꯗꯦꯠ ꯗꯦꯠ ꯗꯤ ꯗꯦꯠ ꯇꯨ ꯏꯀ꯭ꯋꯤꯇꯤ ꯑꯣꯏꯗꯧꯕ ꯗꯦꯠ ꯇꯨ ꯏꯀ꯭ꯋꯤꯇꯤ ꯔꯦꯁꯤꯌꯣ ꯔꯦꯁꯤꯌꯣ ꯑꯍꯨꯝꯅꯦꯕꯀꯣ
ꯎꯝ
ꯗꯦꯠ ꯇꯨ ꯏꯀ꯭ꯋꯤꯇꯤ ꯔꯦꯁꯤꯌꯣ ꯑꯗꯩꯗꯤ ꯑ ꯗꯦꯠ ꯗꯦꯠ ꯇꯨ ꯑꯦꯁꯦꯠ ꯔꯦꯁꯤꯌꯣ ꯑꯗꯨꯒ ꯂꯥꯁꯀꯤꯗꯅ ꯄ꯭ꯔꯣꯄꯥꯏꯇꯔꯤ ꯔꯦꯁꯤꯌꯣ ꯑꯣꯏꯗꯧꯕ
ꯎꯝ
ꯔꯦꯁꯤꯌꯥꯑꯣ ꯑꯍꯨꯝ ꯁꯣꯇꯦꯟꯁꯤꯒꯤ ꯃꯅꯨꯡꯗ ꯔꯦꯁꯤꯌꯣ ꯀꯌꯥ ꯑꯣꯏꯔꯕ
ꯑꯍꯨꯝ
ꯀꯩ ꯀꯩꯅꯦꯕ ꯑꯥ
ꯑꯩꯗꯤꯗꯨ ꯀꯥꯎꯒꯔꯦ
ꯗꯦꯠ ꯇꯨ ꯑꯦꯁꯦꯠ ꯔꯦꯁꯤꯌꯣ
ꯗꯣꯠꯇꯨ ꯑꯦꯁꯦꯠ ꯔꯦꯁꯤꯌꯣ
ꯂꯥꯁꯀꯤꯗꯨꯅ ꯄ꯭ꯔꯣꯄꯥꯏ ꯇꯔꯤ ꯔꯦꯁꯤꯌꯣ
ꯄ꯭ꯔꯣꯄꯥꯏ ꯇꯔꯤ ꯔꯦꯁꯤꯌꯣ ꯎꯝ
ꯁꯤ ꯑꯍꯨꯝꯁꯤ ꯑꯍꯨꯝꯁꯤꯒꯤ ꯃꯅꯨꯡꯗ ꯀꯔꯝꯝꯕ ꯍꯥꯟ ꯇꯧꯍꯧꯒꯦ
ꯃꯥꯏ ꯐꯣꯃꯨꯂꯥꯗꯣ ꯀꯩꯑꯣꯏꯅꯤ ꯍꯥꯏꯕ ꯃꯇꯝꯗꯀꯣ ꯗꯦꯠ ꯗꯤꯚꯥꯏꯗꯦꯠ ꯕꯥꯏ ꯏꯀ꯭ꯋꯤꯇꯤ ꯏꯟꯇꯨ ꯍꯟꯗ꯭ꯔꯦꯠ ꯌꯥꯔꯕ꯭ꯔꯥ
ꯗꯦꯠ ꯗꯤꯚꯥꯏꯗꯦꯠ ꯕꯥꯏ
ꯏꯀ꯭ꯋꯤꯇꯤ ꯏꯟꯇꯨ ꯍꯟꯗ꯭ꯔꯦꯠ
ꯎꯝ ꯑꯣꯀꯦ
ꯂꯥꯏꯗ꯭ꯔꯥ
ꯎꯝ
ꯃꯃꯤꯡꯗꯤ ꯌꯥꯝ ꯂꯨꯕꯥ ꯃꯥꯜꯂꯒ ꯐꯣꯃꯨꯂꯥꯗꯣ ꯃꯃꯤꯡꯗꯣ ꯑꯗꯨꯝ ꯌꯥꯎꯕꯅꯦꯕ ꯗꯦꯠ ꯗꯤꯚꯥꯏꯗꯦꯠ ꯕꯥꯏ ꯏꯀ꯭ꯋꯤꯇꯤ ꯏꯟꯇꯨ ꯍꯟꯗ꯭ꯔꯦꯠ ꯗꯦꯠꯇꯨ ꯑꯦꯁꯦꯠ ꯔꯦꯁꯤꯌꯣꯔꯅ ꯀꯩ ꯑꯣꯏꯔꯅꯤ
ꯗꯦꯠ ꯗꯤꯚꯥꯏꯗꯦꯠ ꯕꯥꯏ ꯑꯦꯁꯦꯠ ꯏꯟꯇꯨ ꯍꯟꯗ꯭ꯔꯦꯠ
ꯍꯣꯏ ꯄ꯭ꯔꯣꯄꯥꯏꯇꯔꯤ ꯔꯦꯁꯤꯌꯣꯗꯤ
ꯗꯦꯠ ꯗꯤꯚꯥꯏꯗꯦꯠ ꯕꯥꯏ ꯄꯔꯣꯄꯥꯏꯇ꯭ꯔꯤ ꯔꯦꯁꯤꯌꯣ
ꯅꯣ ꯅꯣ ꯅꯣ ꯅꯣ
ꯑ‌ꯦ
ꯗ ꯁꯦꯌꯔ ꯍꯣꯜꯗꯔ ꯐꯟ ꯗꯤꯚꯗꯦꯠ ꯕꯥꯏ ꯇꫭꯇꯦꯜ ꯑꯦꯁꯦꯠ ꯑꯣꯏꯗ‌ꯣꯏꯕ
ꯗꯤꯚꯥꯏꯗꯦꯠ ꯕꯥꯏ ꯇꯣꯇꯩꯜ ꯑꯦꯁꯦꯠ
ꯇꯣꯇꯦꯜ ꯑꯦꯁꯦꯠ ꯑꯣꯀꯦ
ꯂꯣꯏꯔꯦ ꯑꯗꯨꯗ ꯁꯣꯜꯕꯦꯟꯁꯤ ꯂꯣꯏ ꯑꯍꯨꯝꯗꯣ ꯀꯩꯀꯩꯅꯦꯕ
ꯐꯣꯃꯨꯂꯥ ꯃꯩꯗ‌ꯣ ꯍꯥꯔꯣ
ꯍꯨꯝ
ꯐꯣꯃꯨꯂꯥ ꯒꯩꯗꯣ ꯍꯥꯏꯔꯣ
ꯗꯦꯠ ꯇꯨ ꯏꯀ꯭ꯋꯤꯇꯤ ꯗꯤꯚꯥꯏꯗꯦꯠ ꯗꯤꯚꯥꯏꯗꯦꯠ ꯕꯥꯏ ꯏꯀ꯭ꯋꯤꯇꯤ ꯏꯟꯇꯨ ꯍꯟꯗ꯭ꯔꯦꯠ
ꯑꯣ ꯄ꯭ꯔꯣꯄꯥꯏꯇꯔ ꯄ꯭ꯔꯣꯄꯥꯏꯇꯔꯤꯗꯣ ꯀꯩꯍꯥꯏꯕ ꯇꯥꯗ‌ꯦ ꯅꯪ ꯍꯥꯏꯗ‌ꯣ ꯍꯜꯂꯣ ꯇꯥꯕꯣ ꯇꯥꯗ꯭ꯔꯦ ꯍꯥꯏꯕ ꯇꯥꯕ꯭ꯔꯣ